ꯑꯣ ꯋꯤꯥꯁ
ꯅꯪ ꯁꯤꯁꯨ ꯃꯇꯝ ꯆꯥꯗꯦꯗ ꯍꯧꯖꯤꯛ
ꯑꯂꯣꯏ ꯉꯥꯏꯈꯣ ꯕꯦꯕꯤ
ꯀꯔꯤ
ꯑꯣ ꯇꯥꯕ꯭ꯔꯣ ꯆꯥꯛ ꯆꯥꯔꯕꯣ ꯆꯥꯛ ꯆꯥꯈ꯭ꯔꯕ__
ꯆꯛꯆꯥꯔꯦ ꯍꯥꯥ
ꯀꯔꯤ ꯏꯟꯁꯥꯡ ꯀꯔꯤ ꯏꯟꯁꯥꯡ ꯆꯥꯕ꯭ꯔꯥ
ꯂꯐꯨ ꯇꯔꯣ ꯂꯐꯨ ꯊꯔꯣ ꯕꯅꯅꯥ ꯁ꯭ꯇꯦꯝ
ꯂꯐꯨ ꯊꯥꯔꯣ ꯍꯥꯏꯌꯣ ꯀꯔꯤ ꯂꯐꯨ ꯇꯥꯔꯣꯔꯣ ꯂꯐꯨ ꯊꯥꯔꯣ ꯍꯥꯏꯕꯗꯤ ꯀꯔꯤꯔꯥ ꯑꯗꯨꯗꯤ ꯂꯩꯔꯦ ꯁꯥꯕ ꯌꯥꯕ ꯁꯥꯒ ꯐꯪꯖꯗꯕ꯭ꯔꯣ ꯁꯣꯝ ꯁꯤꯕꯣ ꯑ
ꯑꯁ ꯅꯣꯏꯗꯒꯤ ꯍꯦꯟꯅ ꯆꯥꯏꯌꯦ ꯉꯁꯤ ꯍꯦꯛꯇꯅꯤ ꯁꯤꯒꯨꯝꯕ ꯍꯦꯟꯖꯥꯡ ꯆꯥꯕ ꯑꯩꯒꯤꯗꯤ ꯄꯩꯁꯥꯒ ꯑꯝꯇ ꯐꯪꯗꯦꯗ
ꯇꯨ ꯑꯣꯏꯔꯁꯨ ꯅꯆꯦꯈꯣꯏꯒ ꯁꯤꯗꯤ ꯂꯥꯛꯇ ꯂꯣꯞ ꯆꯥꯈ꯭ꯔꯦꯅ
ꯁꯨꯛ ꯂꯥꯛꯇꯦ ꯇꯣꯂꯣꯞ ꯆꯥꯔꯁꯨ ꯃꯁꯥꯒꯤ ꯐꯥꯎ ꯂꯩꯇ꯭ꯔ ꯀꯥꯟꯁꯤꯗ ꯅꯪ ꯀꯣꯜ ꯇꯧꯅꯤꯡꯉꯥꯏ ꯀꯌꯥꯃꯨꯛ ꯋꯥꯠꯂꯤꯕ꯭ꯔꯣ ꯍꯥꯥ ꯍꯜꯂꯣ ꯃꯦꯗꯝꯖꯤ
ꯇꯥꯕ꯭ꯔꯣ ꯇꯥꯗ꯭ꯔꯣ ꯍꯥ
ꯇꯥꯔꯦ ꯇꯥꯔꯦ
ꯀꯔꯤꯔꯥ ꯅꯪꯒꯤ ꯅꯦꯠ ꯋꯥꯏ ꯐꯥꯏ ꯄꯥꯏꯕ꯭ꯔꯥ
ꯎꯝ
ꯑꯗꯨꯅꯅꯤꯅꯦ ꯑꯩꯗꯤ ꯀꯃꯥꯏ
ꯀꯣꯜ ꯇꯧꯅꯤꯡꯉꯥꯏ ꯀꯌꯥꯃꯨꯛ ꯋꯥꯠꯂꯤꯕ꯭ꯔꯣ
ꯁꯤꯒꯨꯝꯕ ꯋꯥ ꯍꯥꯏꯒꯅꯨ ꯍꯥꯏꯔꯒ ꯁꯤ ꯅꯨꯄꯤꯁꯦ ꯀꯔꯤꯔꯥ ꯀꯣ
ꯑꯩꯒꯤꯗꯤ ꯑꯣꯏꯔꯔꯣꯏ ꯈꯪꯉꯤ ꯇꯨꯅ ꯉꯥꯡꯕ ꯍꯧꯥꯔꯅꯤ ꯑꯩꯗꯤ
ꯅꯪꯒꯤ ꯑꯣꯏꯔꯣꯏꯔꯥ ꯑꯣꯏꯔꯣꯏꯔꯥ ꯅꯆꯦ ꯑꯩꯒꯤ ꯑꯣꯏꯔꯗꯤ ꯌꯥꯔꯦ ꯁꯤꯒꯨꯝꯕ ꯇꯣꯄꯤꯛꯁꯦ ꯍꯧꯔꯛꯀꯅꯨ ꯍꯥꯏꯕꯅꯤꯗ
ꯏꯁ
ꯏꯪꯕ꯭ꯔꯣ ꯁꯦꯁ ꯗꯦꯜꯂꯤ ꯏꯪꯕ꯭ꯔꯣ
ꯍꯣꯏ ꯌꯥꯝ ꯏꯪꯉꯦ ꯍꯧꯖꯤꯛ ꯎꯟ ꯇꯥꯔ ꯂꯩ
ꯍꯥꯥ
ꯎꯟ ꯇꯥꯔ ꯂꯩꯔꯦ
ꯑꯣ ꯑꯣ ꯃꯤꯆꯥꯗꯤ ꯎꯟ ꯍꯥꯏ ꯀꯣ ꯈꯣꯏꯗꯤ ꯍꯥꯏꯕ ꯍꯩꯇꯦ
ꯎꯝ ꯍꯩꯔꯝꯃꯔꯣꯏ ꯕꯔꯞ ꯇꯥꯔꯦ ꯕꯔꯞ ꯍꯤꯟꯗꯅ ꯕꯔꯞ ꯇꯧꯕꯅꯦ ꯎꯟ ꯃꯒꯣ
ꯑꯥ ꯈꯪꯉꯦ
ꯑꯗꯨꯒ ꯔꯣꯡꯃꯩꯏ ꯂꯣꯟꯅ ꯎꯟꯕꯨ ꯒꯨꯟꯠ ꯍꯥꯏꯕꯅꯦ
ꯑꯣ ꯉꯥꯏꯈꯣ ꯅꯪ ꯄꯝꯀꯤꯟꯗꯨꯕꯨ ꯑꯃꯨꯛ ꯄꯥꯎ ꯐꯥꯎꯅꯗꯕ꯭ꯔꯣ
ꯐꯥꯎꯅꯗꯦ
ꯑꯁ ꯑꯩꯗꯤ ꯅꯕꯥꯟꯅꯤ ꯃꯥꯍꯥꯟ ꯅꯍꯥꯟ ꯉꯍꯥꯟꯅ ꯅꯍꯥꯟ ꯈ꯭ꯔꯗꯤ ꯕ꯭ꯔꯣꯀꯦꯟꯒꯤ ꯀ꯭ꯔꯤꯅꯣ ꯊꯥꯒꯠꯄ ꯑꯩꯗꯤ ꯅꯪ ꯃꯥꯅ ꯅꯪ ꯄꯣꯟꯅꯤꯡꯁ ꯁꯪꯕ꯭ꯔꯥ ꯍꯥꯏꯅꯤꯔ ꯃꯥ ꯄꯥꯎ ꯐꯥꯎꯔꯛꯇꯕ꯭ꯔꯣ
ꯇꯦꯛꯁ ꯊꯥꯕ ꯃꯥꯜꯂꯦ ꯑꯩꯗꯤ ꯔꯤꯄ꯭ꯂꯥꯏꯁꯨ ꯄꯤꯗꯦ
ꯀ꯭ꯔꯤ ꯍꯥꯏꯅ ꯊꯥꯔꯛꯄ꯭ꯔꯥ ꯍꯥꯏ ꯕꯦꯕꯤ ꯍꯥꯏꯅ ꯊꯥꯔꯛꯄ꯭ꯔꯥ
ꯍꯥꯏ ꯕꯦꯕꯤꯒꯨꯝꯕ ꯀꯧꯅꯗꯦꯗ ꯑꯩꯈꯣꯏꯗꯤ ꯅꯣꯏꯒꯨꯝꯅ
ꯍꯥ ꯑꯩꯈꯣꯏꯖꯨ ꯕꯦꯕꯤ ꯅꯨꯡꯕꯤꯒ ꯀꯧꯖꯗꯤꯍꯦ
ꯑꯗꯨꯒꯨꯝꯕ ꯃꯤꯒ ꯋꯥꯔꯤ ꯁꯥꯟꯅ ꯅꯤꯡꯗꯦ ꯃꯌꯥꯝ ꯕꯥꯕꯨ ꯅꯪ ꯑꯣꯏꯔꯗꯤ ꯍꯥꯏꯕꯤꯌꯣ ꯃꯔꯥ ꯃꯥꯗꯣ ꯃꯃꯥꯏ ꯀꯟꯃꯟꯕꯒꯤ ꯏꯀꯥꯏꯁꯨ ꯈꯪꯗꯦꯅ
ꯃꯃꯥ ꯃꯥꯒꯤ ꯃꯕꯨꯡꯗꯨꯁꯨ ꯑꯁ ꯑꯩ ꯅꯨꯡꯁꯤꯕ ꯆꯪꯗꯦ
ꯑꯩꯗꯤ ꯇꯨꯀꯠ ꯆꯈ꯭ꯔꯦ ꯃꯣꯏꯒꯤ
ꯃꯁꯛ ꯊꯤꯕꯈꯣꯏ ꯍꯦꯟꯃꯜꯂꯦ ꯍꯥꯏꯕꯗ ꯆꯝꯃ ꯆꯝ ꯆꯨꯝꯕ ꯃꯥꯜꯂꯦ
ꯑꯗꯨꯅꯦ ꯀꯔꯤꯔꯥ ꯃꯕꯨꯡꯕꯨꯗꯤ ꯑꯩꯕꯨ ꯅꯨꯡꯁꯤꯕ ꯃꯊꯟꯇ ꯅꯨꯡꯁꯤꯔ ꯂꯩꯅꯤ ꯍꯣꯏ ꯍꯣꯏ ꯈꯟꯕꯗꯨꯗꯤ ꯑꯗꯨꯝ ꯃꯤ ꯑꯣꯏꯕꯅꯤꯅ ꯑꯗꯨꯝ ꯈꯟꯕꯗꯗꯤ ꯅꯨ ꯈꯔ ꯈꯔ ꯄꯤꯇꯤꯗꯤ ꯑꯣꯏꯌꯦ ꯑꯗꯨ ꯑꯣꯏꯔꯁꯨ ꯐꯨꯜꯂꯤ ꯗꯤ ꯑꯗꯨꯝ ꯆꯪꯗꯦꯍꯦ ꯇꯣꯛꯑꯦ
ꯍꯥꯏꯕꯤꯒꯦꯀꯣ
ꯍꯩꯠ ꯀꯔꯤꯔ
ꯑꯩꯗꯤ ꯅꯍꯥꯟꯒꯤꯗꯨꯔ ꯈꯜꯂꯒ ꯃꯦꯡꯒꯣ ꯆꯥꯒꯦꯅꯦ ꯂꯩꯔꯤ
ꯑꯩꯒꯤ ꯅꯨꯄꯥ ꯁꯥꯕ ꯑꯗꯣ ꯏꯝꯐꯥꯜꯗ ꯑꯃꯨꯛ ꯊꯣꯛꯈ꯭ꯔꯦ ꯆꯥꯟꯗꯦꯜꯗ ꯄꯣꯁꯇꯤꯡ ꯐꯪꯈ꯭ꯔꯦ ꯃꯥꯁꯦ ꯈꯔ ꯈꯖꯤꯛ ꯈꯤꯇꯪ ꯋꯥꯡ ꯆꯥꯎ ꯑꯣꯏꯔꯨꯗꯤꯀꯣ ꯍꯥꯏꯅ ꯑꯩꯁꯦ
ꯅꯪꯉꯣꯟꯗꯒꯤ ꯄꯤꯛ ꯀꯔꯝꯃꯅꯤꯀꯣ
ꯎꯝ ꯌꯥꯗ꯭ꯔꯦ
ꯃꯟ ꯅꯅꯥꯎ ꯅꯨꯄꯥꯅ ꯈꯔ ꯋꯥꯡꯕ ꯃꯥꯜꯂꯦ
ꯍꯣꯏꯅꯦ ꯍꯣꯏ ꯃꯤꯕꯨꯗꯤ ꯃꯤꯁꯦ ꯑꯁ ꯑꯁꯤ ꯁꯥꯏꯒꯅꯨ ꯅꯆꯦꯒ ꯆꯞ ꯃꯥꯟꯅꯔꯦ ꯅꯆꯦꯁꯨ ꯑꯗꯨꯝ ꯐꯥꯒꯤ ꯇꯧꯔ ꯍꯧꯒꯅꯤ ꯑꯩꯗꯤ ꯇꯟꯕꯅ ꯍꯥꯏꯕꯗꯤ ꯍꯣꯏ ꯃꯥꯁꯦ ꯒꯌꯥꯟ ꯇꯥꯏꯌꯦ ꯅꯤꯁꯥ ꯄꯨꯁꯥ ꯆꯥꯗꯦ ꯑꯗꯨꯕꯨ ꯈꯔ ꯍꯥꯛ ꯈꯔ ꯈꯖꯤꯛꯇꯪꯗꯤ ꯋꯥꯡ ꯉꯝꯃꯅꯤ ꯃꯥꯒꯤꯁꯦ ꯑꯩ ꯆꯥꯟꯁ ꯐꯖꯅ ꯄꯤꯒꯅꯦꯕ
ꯏꯁ ꯄꯩꯁꯥ ꯄꯥꯏꯒꯅ ꯃꯥꯗꯤ ꯑꯗꯨꯝ ꯅꯨꯡꯁꯤ ꯈ꯭ꯔ ꯅꯪꯗ ꯌꯥꯔ
ꯑꯗꯨ ꯑꯣꯏꯔꯁꯨ ꯄꯩꯁꯥ ꯄꯥꯏꯔꯁꯨ ꯑꯩ ꯆꯪꯗꯦꯅꯦ
ꯆꯪꯅꯤꯉꯥꯏ ꯍ‌ꯣꯠꯅꯔ‌ꯦ
ꯍꯣꯠꯅꯕꯅꯤ ꯉꯝꯗꯦ ꯉꯔꯥꯡ ꯀꯣ ꯇꯧꯔꯛ ꯀꯛ ꯀ꯭ꯔꯤꯔꯥ ꯑ ꯑꯩꯒꯤ ꯇꯨꯜꯂꯞ ꯄꯥꯏꯕꯤꯅꯤꯡꯉꯥꯏ ꯅꯪ ꯂꯩꯔꯤꯁꯤꯗꯤ ꯍꯥꯏꯅ
ꯅꯩꯔꯦꯀ‌ꯣ ꯃꯤꯗꯤ ꯑꯩꯒꯤꯁꯨ ꯈ꯭ꯔꯥ ꯈ꯭ꯔꯥ ꯊꯥꯕꯤꯑꯣ ꯑꯗꯨ ꯅꯪ ꯄꯥꯏꯕ ꯍꯧꯔꯗꯤ
ꯑꯩꯅ ꯄꯥꯏꯔꯗꯤ ꯅꯆꯦꯁꯨ ꯒꯕꯥ ꯊꯥꯈ꯭ꯔꯅꯤ
ꯎꯝ ꯇꯂꯣꯞꯇꯣ ꯀꯌꯥꯃꯨꯛ ꯆꯥꯒꯦ ꯍꯥꯏꯕ꯭ꯔꯣ
ꯈꯪꯗꯦ ꯀꯌꯥꯃꯨꯛꯇ ꯐꯣꯔꯇꯤꯗꯒꯤ ꯍꯧꯒꯅꯤ ꯍꯥꯏꯕꯅꯃ ꯍꯥꯏꯕꯒꯨꯝ ꯇꯧꯋꯦ
ꯋꯥ ꯑꯩꯁꯨ ꯋꯥꯟ ꯊꯥꯎꯖꯟ ꯋꯥꯟ ꯊꯥꯎꯖꯟꯗꯤ ꯁꯌꯔ ꯇꯧꯕꯤꯌꯣ ꯑꯩ ꯇꯨꯗꯣꯞ ꯆꯥꯕ ꯃꯇꯝꯗ ꯄꯤꯒꯦ ꯅꯣꯏ ꯑꯩ
ꯈꯪꯗꯦ ꯑꯩ ꯃꯤꯒꯤ ꯇꯣꯂꯣꯞꯅꯤ ꯑꯩ ꯇꯤꯂꯣꯞ ꯅꯠꯇꯕꯅꯤꯅ
ꯑꯗꯨ ꯑꯣꯏꯔꯁꯨ ꯅꯪ ꯃꯥꯅ ꯅꯪ ꯄꯥꯏꯅꯤꯉꯥꯏ ꯂꯩꯔꯦ ꯍꯥꯏꯗꯨꯗꯤ
ꯐꯟꯦ
ꯄꯥꯏꯔꯣ ꯑꯗꯨꯒ ꯑꯩꯒꯤꯁꯨ ꯈꯔꯥ ꯈꯔꯥ ꯄꯤꯌ‌ꯣ
ꯄꯤꯔ ꯂ‌ꯣꯏꯔꯦ ꯀꯩꯩꯅ‌ꯣ ꯑꯎ ꯑꯗꯨꯃꯛꯇꯤ ꯇꯧꯅꯨ ꯅꯆ‌ꯦ ꯑꯩꯁꯨ ꯃꯥꯒꯤ ꯐꯨꯜꯂꯤ ꯀꯣꯃꯤꯠꯂꯤ ꯇꯧꯗꯦꯅ ꯌꯨꯝ ꯄꯥꯅꯤꯡꯉꯥꯏꯁꯦ ꯑꯩꯗꯤ ꯑꯁꯦꯡꯕ ꯈꯥꯟ ꯅꯨꯄꯥ ꯋꯥꯡ ꯆꯥꯎꯕ ꯄꯥꯝꯃꯦ ꯑꯁꯦꯡꯕ ꯀꯣ
ꯎꯝ
ꯌꯦꯡꯉꯣ ꯏꯆꯥꯅꯦꯅ ꯄꯤꯛꯇ꯭ꯔꯨ ꯄꯤꯛꯑꯒ ꯇꯧꯔꯗꯤ
ꯄꯠꯇ꯭ꯔꯣꯄꯦꯒ ꯃꯥꯒꯤ ꯒ꯭ꯔꯥꯟ ꯃꯗꯔ ꯍꯨꯃꯥꯟꯒꯅꯣ ꯍꯣꯝ ꯆ ꯆꯂ
ꯌꯥꯔꯦ ꯅꯪꯁꯨ ꯃꯃꯤꯡ ꯐꯖꯅ ꯈꯪꯉꯦ ꯅꯪ ꯅꯪ ꯅꯪꯒꯤ ꯑꯃꯨꯛ ꯁꯦꯝꯕꯤꯌꯨꯔꯥ
ꯃꯥ ꯁꯦꯝꯕꯤꯔꯁꯨ ꯑꯩꯗꯤ ꯃꯤ ꯑꯇꯣꯞꯄꯒ ꯅꯨꯡꯁꯤꯈ꯭ꯔꯁꯤ ꯀꯥꯟ
ꯆꯥꯛꯥꯁꯅꯥꯕ꯭ꯔꯣ ꯍꯥꯏꯁꯤꯕꯣ
ꯃꯩꯇꯩ ꯅꯨꯄꯥꯒ ꯀ‌ꯣꯏꯅꯔ‌ꯦ ꯍꯧꯖꯤꯛ ꯀꯥꯟ
ꯍꯥꯏ ꯃꯩꯇꯩ ꯅꯨꯄꯥꯗꯤ ꯄꯤꯖꯕ ꯀꯟꯕꯅꯤ ꯆꯥꯎ
ꯄꯤꯖꯥ ꯅ‌ꯦ ꯌꯥꯝ ꯌꯥꯝ
ꯑꯗꯨꯕꯨ ꯃꯥ ꯅꯨꯄꯤꯗꯤ ꯇꯧꯅꯨ ꯍꯣꯏ ꯃꯤꯇꯩꯩ ꯅꯨꯄꯥꯁꯤꯡꯕꯨꯗꯤ ꯒꯔꯤꯔꯥ ꯅꯨꯡꯁꯤꯅꯕꯗꯣ ꯅꯨꯡꯉꯥꯏ ꯍꯥꯏ ꯍꯥꯏꯕꯗꯤ ꯃꯣꯏꯗꯣ ꯅꯨꯄꯤꯕꯨ ꯇ꯭ꯔꯤꯠ ꯇꯧꯕ ꯌꯥꯝ ꯍꯥꯏꯌꯦ ꯍꯥꯏꯌꯦ ꯇꯨ ꯎꯝ
ꯄꯝ ꯀꯤꯟ ꯄꯝ ꯀꯤꯟ ꯀꯨꯝꯕ ꯋꯥꯗꯤ ꯄꯝ ꯀꯤꯟ
ꯕꯝꯀꯤꯟꯗꯣ ꯇꯣꯛꯁꯤꯛ ꯕꯝꯀꯤꯟꯗꯣ ꯇꯣꯛꯁꯤꯛ ꯑꯣꯏꯔꯝꯒꯅꯤꯀꯣ ꯃꯥꯗꯣ
ꯀꯄ ꯂꯩ ꯍꯥꯏ
ꯑꯁ ꯌꯥꯝ ꯇꯣꯛꯁꯦꯛ ꯑꯣꯏꯔꯝꯅꯤ ꯃꯥꯗꯣ ꯇꯜꯂꯦ
ꯎꯝ ꯑꯥ ꯃꯃꯥꯏ ꯀꯟꯕꯗꯨ ꯅꯣꯏ ꯈꯟꯗꯕꯒꯤꯅꯤꯗꯨ
ꯑꯣ ꯍꯣꯏ ꯅꯨꯡꯁꯤꯕꯨꯗꯤ ꯅꯨꯡꯁꯤꯅꯗꯕꯅꯤꯅ
ꯑꯩꯒꯤ ꯏꯟꯁꯇꯥꯒ꯭ꯔꯥꯝ ꯑꯦꯀꯥꯎꯟꯗꯣ ꯃꯥꯒꯤ ꯐꯣꯟ ꯅꯝꯕꯔ ꯍꯥꯞꯄ ꯈꯔ ꯆꯪꯉꯒ ꯂꯩꯌꯦ ꯃꯃꯥꯏ ꯀꯟꯕꯗꯨ
ꯑꯩ ꯀꯔꯤꯒꯤ ꯑꯃꯨꯛ ꯇꯧꯕ꯭ꯔꯥ ꯍꯥꯏꯕꯅꯤꯗ ꯐꯔꯣꯣ
ꯑ ꯑꯗꯨ ꯑꯗꯨꯒ ꯃꯥꯒꯤ ꯄꯥꯁꯋꯥ ꯄꯥꯁꯋꯔꯗ ꯋꯥꯕꯒ ꯂꯣꯢ ꯃꯥ ꯆꯦꯟꯖ ꯇꯧꯔꯒ ꯂꯩ
ꯑꯣ ꯍꯧꯖꯤꯛꯇꯤ ꯆꯪꯗꯕ꯭ꯔꯥ ꯑꯃꯨꯛ
ꯅꯨꯡꯇꯤ ꯌꯦꯡꯉꯒ ꯂꯩ ꯑꯩ ꯈꯔ ꯂꯩꯔꯗꯤ ꯑꯗꯨ ꯑꯦꯀꯥꯎꯟꯗ ꯗꯤꯂꯦꯠ ꯇꯧꯈ꯭ꯔꯅꯤ
ꯑꯗꯨ ꯇꯥꯎꯈ꯭ꯔꯣꯗꯤ ꯍꯛꯇꯨꯕꯦꯠ ꯇꯧꯈ꯭ꯔꯥ ꯑꯅꯧꯕ ꯑꯃꯨꯛ ꯍꯪꯉꯣ
ꯎꯝ ꯑꯩ ꯁꯥꯎꯅꯤꯡꯕꯅ ꯑꯁ ꯕꯣꯒꯥꯜꯗ ꯀꯥꯎ ꯀꯥꯎ ꯊꯣꯛ ꯄꯥꯏꯕꯅꯤ ꯅꯍꯥꯟꯗꯤ
ꯑꯁ ꯅꯪꯗꯤ ꯅꯨꯕꯥꯅꯤꯗꯤ ꯅꯨꯡꯁꯤꯅꯔꯒ ꯀꯔꯤꯒꯤ ꯅꯪꯗꯤ ꯂꯣꯏꯅ ꯄꯤꯊꯣꯛ
ꯄꯤꯕ ꯅꯠꯇꯦ ꯑꯩꯅ ꯑꯩꯗꯤ ꯐꯣꯟ ꯄꯥꯏꯈ꯭ꯔꯕꯒꯤ ꯑꯩꯗꯤ ꯒ꯭ꯌꯥꯟ ꯇꯥꯗꯦ ꯑꯗꯨꯒꯨꯝꯕ ꯃꯇꯝꯗꯗꯤ
ꯑ ꯑꯗꯨ ꯅꯨꯄꯥꯗꯨ ꯌꯥꯝ ꯇꯣꯛꯁꯤꯛ ꯑꯣꯏꯌꯦ
ꯃꯥꯒꯤ ꯃꯌꯥꯝꯕꯥꯗ ꯍꯥꯏꯌꯣ ꯅꯅꯥꯎ ꯅꯨꯄꯥꯗꯨ ꯃ ꯃꯩ ꯀꯟꯃꯜꯂꯦꯅ
ꯍꯥꯏꯒꯦ ꯍꯣꯔꯦꯟ ꯁꯦ
ꯎꯝ
ꯍꯧꯖꯤꯛꯇꯤ ꯃꯥ ꯑꯣꯐꯤꯁ ꯆꯠꯂꯝꯒꯅꯤ
ꯎꯝ
ꯍꯥꯏꯕꯤꯒꯦ ꯀꯔꯤꯔꯥ ꯇꯣꯛꯈ꯭ꯔꯗꯤ ꯇꯣꯛꯈ꯭ꯔꯦ ꯑꯗꯨꯗ ꯅꯪꯒꯤ ꯑꯦꯛꯒꯥꯎ ꯆꯪꯂꯒ ꯄꯥꯏꯕꯒꯤ ꯗꯔꯀꯥꯔ ꯇꯥꯔꯦ ꯍꯥꯏꯕꯅꯤꯗ
ꯎꯝ ꯋꯥꯔꯤꯁꯨ ꯁꯅꯥꯅꯤꯗꯕꯒꯤ ꯕꯔꯣꯛ ꯂꯣꯏꯅ ꯃꯥꯥꯛ ꯊꯥꯝꯒꯅꯤ
ꯑꯗꯨꯅꯦ ꯇꯥꯢꯌꯦ ꯍꯣꯏ
ꯅꯃꯥꯏ ꯀꯟꯕꯗꯣ
ꯅꯆꯦ ꯅꯆꯦꯒꯤ ꯔꯣꯝꯁꯦ ꯀꯣꯜ ꯁꯦꯟꯇꯔ ꯑꯣꯏꯈ꯭ꯔꯦ ꯑꯣ ꯁꯤꯒ ꯆꯁꯥꯕ꯭ꯔꯣ ꯍꯥꯏ
ꯏꯆꯦꯗꯣ ꯀꯗꯥꯒꯤ ꯃꯤꯗꯣ ꯀꯣꯏꯅꯕ꯭ꯔꯣ
ꯅꯆꯦꯔꯣ ꯑꯁ ꯅꯪꯅ ꯍꯧꯖꯤꯛꯐꯥꯎ ꯅꯪ ꯅꯆꯦꯒꯤ ꯕꯣꯏ ꯐ꯭ꯔꯦꯟ ꯈꯪꯗꯕ꯭ꯔꯣ
ꯎꯝ ꯗꯥꯢꯂꯣꯡꯒꯤ ꯃꯤꯒ ꯀꯣꯢꯅꯕ꯭ꯔꯣ
ꯍꯣꯏ ꯏꯆꯦ ꯀꯨꯏꯔꯔꯣꯏ ꯆꯦꯟꯈ꯭ꯔꯅꯤ
ꯆꯦꯟꯈ꯭ꯔꯅꯤ
ꯎꯝ ꯅꯪꯒꯤ ꯅꯥꯇꯩꯗꯤ ꯌꯥꯝ ꯁꯥꯡꯕꯅꯤꯀꯣ ꯄꯦꯟꯁꯤꯜ ꯃꯥꯟꯕꯅꯦ
ꯃꯂꯥꯡ ꯈꯨꯟꯗ ꯂꯩꯕꯅꯤꯅꯦ ꯅꯇꯩꯗꯤ ꯗꯨꯀꯥꯟꯗ꯭ꯔꯅꯦ ꯅꯇꯩ ꯗꯨꯀꯥꯟ ꯇꯧꯕꯅꯦ ꯍꯣꯏ ꯅꯪ ꯏꯝꯐꯥꯜꯗ ꯇꯨꯃꯦꯟ ꯂꯣꯡ ꯂꯥꯛꯑꯗꯤ ꯑꯆꯥꯄꯣꯠ ꯐꯔꯤ ꯆꯕꯥ ꯌꯥꯔꯦ
ꯀꯥꯟ ꯂꯩꯕ ꯃꯥꯗꯤ
ꯑꯁꯣꯏ ꯑꯄꯥ ꯆꯥꯛ ꯌꯦꯟꯁꯥꯡ ꯍꯥꯏꯕꯗꯤ ꯗꯥꯒꯨꯝꯕ ꯌꯦꯟꯔꯨꯝꯒꯨꯝꯕ ꯑꯗꯨꯒ ꯍꯟꯗꯛꯇꯤ ꯐꯝꯗ꯭ꯔꯦ ꯍꯥꯏꯌꯦ ꯃꯥꯒꯤ ꯂꯩꯀꯥꯏꯗ ꯑꯣꯏꯔꯣ ꯍꯟꯗꯛꯇꯤ ꯐꯝꯗ꯭ꯔꯦ ꯍꯌꯦꯡ ꯐꯝꯅꯦ ꯅꯇꯩꯗꯨꯁꯨ ꯑꯣ
ꯃꯁꯛ ꯊꯥꯔꯛꯑꯣꯅꯦ ꯌꯦꯡꯁꯤꯅꯦ
ꯂꯩꯇꯦ ꯍꯦ ꯍꯣꯔꯦꯟ ꯉꯥꯛ ꯍꯣꯏꯁꯦ ꯌꯨꯝ ꯄꯥꯟꯈ꯭ꯔꯅꯤ ꯍꯥꯏꯗꯣ ꯅꯪ ꯀꯔꯤ ꯇꯧꯒꯦ ꯍꯥꯏꯕ꯭ꯔꯣ
ꯑꯩꯒꯤ ꯃꯡꯗ ꯅꯍꯥꯟꯅꯦ ꯏꯆꯦꯁꯦ ꯌꯨꯝ ꯄꯥꯟꯒꯅꯤꯅ ꯋꯦꯗꯤꯡ ꯒꯥꯎꯟꯒ ꯁꯦꯠꯂ ꯂꯩꯔꯝꯃꯦꯕ
ꯑꯁ ꯑꯗꯨꯒꯨꯝꯕ ꯃꯡꯗꯨ ꯐꯠꯇꯕꯅꯤꯀꯣ
ꯑꯗꯨꯒꯤ ꯑꯩꯗꯨ ꯀꯞ ꯀꯞ ꯀꯞ ꯀꯞ ꯀꯞ ꯀꯞ ꯔ ꯂꯩꯌꯦ
ꯌꯥꯔꯦ ꯅꯪ ꯋꯥ ꯌꯥꯝ ꯉꯥꯡꯈ꯭ꯔꯦ ꯊꯝꯃꯒꯦ ꯑꯩ
ꯁꯤ ꯗꯣꯋꯤꯗ ꯑꯃꯨꯛꯀ ꯀꯣꯜ ꯇꯥꯔꯛꯀꯅꯤ ꯑꯩꯒꯤꯁꯨ
ꯍꯣ ꯍꯣꯏ ꯇꯧꯔꯛꯑꯣ ꯊꯝꯃꯦ